ꯇꯥꯏ ꯇꯥꯏ ꯍꯣꯏ ꯇꯥꯏꯌꯦꯦ ꯇꯌꯦ
ꯎꯝ ꯅꯣ
ꯀꯩꯗꯧꯔꯤꯅꯣ ꯑꯩ ꯍꯥꯟꯅ ꯍꯥꯡꯒꯦ ꯑꯣ ꯅꯪꯒꯤꯗꯣ ꯇꯥꯗꯕꯩꯅꯦ ꯑꯩꯗꯤ ꯀꯩꯅꯣ ꯍꯧꯖꯤꯛꯁꯦ ꯑꯗꯨꯝ ꯐ꯭ꯔꯤꯗ ꯂꯩꯗ
ꯑꯣ
ꯅꯨꯡꯉꯥꯢꯔꯤꯕꯣ ꯅꯨꯡꯉꯥꯏꯔꯤꯌꯦ ꯍꯧꯖꯤꯛꯀꯥꯟꯁꯦ ꯀꯩꯅꯣ ꯎꯝ ꯅꯨꯄꯥ ꯅꯝꯕꯔꯗꯣ ꯌꯥꯝ ꯊꯤꯕꯅꯤꯕ ꯑꯗꯨꯁꯨ ꯐꯪꯗꯕ ꯅꯪꯒꯤ ꯅꯝꯕꯔꯗꯣ ꯑꯣꯏꯅ
ꯑꯩꯁꯦ
ꯐ
ꯌꯥꯝ ꯇꯥꯡꯅ ꯐꯪꯕꯅꯤꯅꯦ ꯑꯗꯨꯗꯤ
ꯇꯥꯔꯦ
ꯌꯥꯏꯦ ꯌꯥꯏꯦ
ꯑꯩꯒꯤ ꯈꯣꯟ ꯑꯃꯨꯛ ꯇꯏꯅꯦ
ꯀꯩꯃ ꯑꯣ ꯃꯔꯛ ꯃꯔꯛꯇ ꯑꯗꯨꯃꯥꯏꯅ ꯇꯧꯒꯅꯤ
ꯍꯣꯏ ꯅꯪꯗꯤ ꯀꯔꯤ ꯆꯠꯊꯔꯤꯒꯦ ꯍꯟꯗꯛ
ꯍꯧꯖꯤꯛꯁꯦ ꯑꯩꯈꯣꯏ ꯀꯩꯅꯣ ꯎꯝ ꯏꯔꯥꯡ ꯂꯩꯕꯒꯤ ꯁ꯭ꯀꯨꯜꯁꯦ ꯑꯩꯈꯣꯏꯒꯤ ꯀꯣꯂꯦꯖꯁꯦ ꯁꯨꯇꯤ ꯄꯤꯈ꯭ꯔꯕ ꯑꯗꯨꯗ ꯑꯗꯨꯝ ꯑꯦꯛꯖꯥꯝꯁꯦ ꯄꯣꯁꯄꯣꯟꯁꯨꯦ ꯈꯔ ꯇꯧꯕꯧꯕ ꯑꯗꯨꯗꯒꯤ ꯌꯨꯝꯗ ꯑꯗꯨꯝ ꯂꯩꯗ
ꯏꯔꯥꯡꯁꯦ ꯍꯟꯗꯛ ꯏꯔꯥꯡ ꯂꯩꯕ꯭ꯔꯣ
ꯏꯔꯥꯡ ꯂꯩꯕꯅꯦ ꯅꯪꯗꯤ ꯀꯥꯏ ꯋꯥꯏꯗꯅꯣ ꯃꯐꯝꯗꯣ ꯑꯥ ꯑꯦꯛꯖꯦꯛ ꯍꯥꯏꯗ꯭ꯔꯁꯨ ꯂꯩꯗꯅꯀꯣ ꯆꯤꯡ ꯃꯅꯥꯛꯇ ꯑ ꯑ ꯑ
ꯑꯗꯨꯗ ꯑꯦꯛꯖꯦꯛꯁꯨ ꯍꯥꯏꯕ ꯌꯥꯏꯗ ꯑꯩꯒꯤ
ꯑꯩꯈꯣꯏꯁꯦ ꯀꯩꯅꯣ ꯖꯥꯇꯤ ꯃꯥꯟꯅꯕꯔꯥ ꯇꯥꯟꯁꯨ ꯃꯥꯟꯅꯕꯒꯨꯝ ꯇꯧꯏ ꯀꯣꯏꯅꯥꯕꯁꯨ ꯌꯥꯗꯧ ꯃꯥꯟꯗꯦꯅꯦ ꯍꯧꯖꯤꯛꯇꯁ ꯌꯥꯔꯣꯏꯣꯏꯗ ꯅꯪꯒꯤ ꯅꯝꯕꯔꯁꯦ ꯗꯤꯂꯤꯠ ꯑꯣꯏꯅ ꯇꯧꯔꯅꯤꯗ
ꯀꯥꯃꯩꯔꯣ ꯅꯪꯁꯨ ꯑꯥ ꯀꯥꯃꯩ ꯑꯣꯏꯕꯒꯤ ꯑꯩꯗꯤ
ꯑ
ꯀꯥꯍꯩ ꯑꯣꯏꯕꯒꯤ ꯌꯥꯗꯦꯍꯦ ꯆꯞ ꯃꯥꯟꯅꯕꯅꯦ ꯍ ꯃꯅꯗꯤ ꯃꯅꯕꯅꯦ ꯑꯀꯣ ꯎꯝ ꯐꯥꯎ ꯃꯩ ꯀꯩꯅꯣ ꯀꯥꯃꯩ ꯑꯗꯨꯗꯤ ꯆꯞ ꯃꯥꯟꯅꯕꯅꯤ ꯍꯥꯏꯕ
ꯅꯤꯌꯣ
ꯇꯥꯏꯅꯦ ꯃꯤꯒꯤ ꯃꯇꯨꯡ ꯏꯟꯅꯗꯦ ꯑꯩꯈꯣꯏ ꯌꯥꯗꯦ ꯚꯥꯏ ꯎꯝ ꯆꯍꯤ ꯃꯔꯤꯒꯤ ꯃꯇꯨꯡ ꯍꯥꯏꯔꯗꯤ ꯈꯔꯗꯤ ꯂꯥꯞꯅꯔꯦꯅ ꯍꯣꯏ ꯑꯗꯨꯕꯨꯗꯤ ꯆꯨꯝꯃꯦꯕ
ꯄꯥꯎꯃꯩꯒꯤ ꯄꯥꯎꯃꯩ ꯃꯁꯦꯝ ꯑꯣꯏꯔꯗꯤ ꯈꯔ ꯅꯛꯅꯩ ꯅꯛꯅꯅ ꯈꯜꯂꯦꯅ ꯈꯔ ꯍꯦꯟꯅ ꯅꯛꯄꯗꯣ ꯏꯒꯤ ꯃꯔꯤꯗ ꯍꯥꯏꯔꯗꯤ ꯕ꯭ꯔꯥꯟꯁꯨ ꯑꯣꯏꯕꯅꯤꯅꯀꯣ
ꯎꯝ
ꯑꯁꯦꯡꯕꯗꯤ ꯀꯩꯅꯣꯗꯒꯤ ꯍꯧꯔꯛꯄꯅꯤꯗ ꯄꯥꯝꯃꯩꯗꯒꯤ ꯍꯧꯔꯛꯄꯅꯤꯗ
ꯈꯪꯗ꯭ꯔꯦ
ꯍꯥꯏꯗꯤ ꯑꯩꯈꯣꯏ ꯔꯣꯡꯃꯩꯗ ꯈꯛꯇ ꯅꯠꯇꯕ ꯌꯦꯖꯩꯉꯩꯗꯁꯨ ꯂꯦꯡꯉꯩꯗꯁꯨ ꯂꯩꯔꯤꯕ ꯄꯥꯝꯃꯤꯗꯤꯀꯣ ꯑꯗꯨꯒ ꯃꯨꯀꯨꯔꯣꯒꯤ ꯃꯈꯣꯏ ꯂꯤꯒꯤꯗꯁꯨ ꯅꯨꯡ ꯑꯆꯧꯕ ꯑꯗꯨꯝ ꯊꯝꯃꯒ ꯂꯩꯕ ꯍꯧꯖꯤꯛ ꯐꯥꯎꯕ ꯄꯥꯝꯕꯩꯒꯤ
ꯅꯪ ꯁꯤꯗ ꯌꯥꯎꯕꯁꯦ ꯅꯨꯃꯤꯠ ꯀꯌꯥꯃꯨꯛꯇꯤ ꯁꯨꯈ꯭ꯔꯕ
ꯑꯩ ꯎꯝ ꯃꯉꯥꯒꯨꯝꯕ
ꯑꯁ ꯈꯔ ꯀꯨꯏꯔꯦ ꯑꯩꯉꯣꯟꯗꯒꯤ ꯍꯦꯟꯅ ꯀꯨꯏꯔꯦ ꯅꯪꯁꯦ
ꯑꯅꯤꯁꯨꯨꯕꯅꯦ ꯁꯤꯁꯦ
ꯑꯅꯤꯁꯨꯕꯅꯦ ꯁꯤꯁꯦ
ꯒ꯭ꯌꯥꯟ ꯇꯥꯔꯕ꯭ꯔꯥ
ꯆꯍꯤ ꯅꯠꯇꯕꯀꯣ ꯑꯥ ꯀꯩꯅꯣ ꯋꯤꯛꯁ ꯇꯨ ꯋꯤꯛꯁ ꯀꯨꯝꯕ
ꯎꯝ
ꯅꯨꯃꯤꯠ ꯍꯥꯏꯕ
ꯀꯔꯤꯅꯣ ꯊꯥ ꯍꯥꯏ ꯆꯍꯤ ꯊꯥ ꯍꯞꯇꯥ ꯅꯨꯃꯤꯠ
ꯅꯣꯏ ꯁ꯭ꯋꯥꯏꯗꯣ ꯅꯦꯠꯋꯥꯛꯇꯣ ꯈꯔ ꯐꯖꯩ
ꯅꯦꯠꯋꯥꯛ ꯅꯨꯡꯉꯥꯏꯇꯦ ꯍꯥꯥ
ꯅꯨꯄꯤ ꯑꯉꯥꯡ ꯂꯩꯈ꯭ꯔꯕꯣ
ꯍꯣꯏ ꯂꯩꯌꯦ ꯅꯨꯄꯥ ꯑꯃ ꯂꯩꯔꯦ
ꯍꯥꯥ
ꯅꯨꯄꯥ ꯑꯃ ꯂꯩꯔꯦꯕ
ꯇꯥꯗ꯭ꯔꯦ
ꯑꯁ ꯀꯔꯤ ꯍꯧꯖꯤꯛꯇꯤ ꯑꯩ ꯅꯈꯣꯟꯗꯤ ꯌꯥꯝ ꯁꯦꯡꯅ ꯇꯥꯛꯏꯗ ꯅꯀꯣꯟꯗꯤ ꯌꯥꯝ ꯁꯦꯡꯅ ꯇꯥꯏꯌꯦ
ꯀꯔꯤꯅꯣ ꯅꯋꯥꯛꯁꯤꯗꯤ
ꯇꯥꯏꯌꯦ ꯑꯩꯗꯤ
ꯍꯜꯂꯣ ꯍꯜꯂꯣ ꯇꯥꯗꯕ꯭ꯔꯣ ꯀꯔꯤ ꯑꯣꯏꯖꯥꯠꯂꯣꯅꯦ ꯀꯔꯤ ꯇꯧꯕꯖꯥꯠꯂꯣ ꯍꯜꯂꯣ